ꯍꯣ
ꯎꯝ ꯅꯨꯡꯉꯥꯏꯔꯤꯕ꯭ꯔꯣ?
ꯍꯣꯏ ꯅꯨꯡꯉꯥꯏꯒꯦ ꯅꯪꯗꯤ
ꯅꯨꯡꯉꯥꯏꯌꯦ ꯍꯥꯏꯕ ꯇꯥꯔꯦꯗ
ꯁꯤꯁꯤ ꯀꯥꯏ ꯀꯥꯏ ꯆꯥꯂꯨꯒꯦ
ꯌꯨꯝꯗ ꯑꯗꯨꯝ ꯂꯩꯌꯦ ꯑꯗꯣ ꯌꯨꯝ ꯃꯅꯥꯛꯇ ꯏꯪꯈꯣꯜ ꯂꯩꯌꯦꯕ ꯑ ꯏꯪꯈꯣꯜꯗꯨꯗ ꯄꯣꯠ ꯆꯩꯩ ꯈꯔ ꯊꯤꯔꯒ ꯑꯥ ꯌꯣꯟꯅꯕ ꯑꯗꯨꯝ ꯁꯦꯝꯃꯒ ꯂꯩꯌꯣꯗ
ꯎꯝ
ꯄꯨꯜꯂꯒ ꯂꯩꯔꯝ ꯄꯨꯟ
ꯎꯝ ꯉꯁꯤꯗꯤ ꯏꯪꯈꯣꯜ ꯅꯍꯥꯟ ꯆꯠꯄ ꯏꯪꯈꯣꯜꯗ ꯆꯠꯇ꯭ꯔꯦ
ꯎꯝ ꯉꯁꯤꯗꯤ ꯆꯠꯇ꯭ꯔꯦ ꯉꯁꯤꯗꯤ ꯊꯕꯛ ꯂꯩꯕꯅꯤꯅ
ꯅꯣꯡ ꯆꯨꯕ꯭ꯔꯣ
ꯎꯝ ꯈꯔ ꯈꯔ ꯆꯨꯏꯌꯦ ꯅꯣꯏꯗ ꯅꯣꯡ ꯆꯨꯗꯕ꯭ꯔꯥ
ꯅꯣꯡꯁꯤ ꯑꯌꯨꯛꯇꯒꯤ ꯍꯧꯖꯤꯛ ꯐꯥꯎ ꯅꯣꯡ ꯆꯨꯔꯒ ꯂꯩ
ꯑꯌꯨꯛꯇꯒꯤ ꯍꯧꯖꯤꯛ ꯐꯥꯎ
ꯎꯝ
ꯍꯥ ꯑꯍꯝ ꯎꯝ ꯀꯔꯤꯔꯣ ꯋꯥ ꯉꯥꯡꯕ ꯌꯥꯗꯦꯗ
ꯖꯥꯡ ꯉꯥ ꯊꯣꯡꯕ ꯂꯣꯏꯔꯕꯣ
ꯍꯣꯏ ꯍꯧꯖꯤꯛꯇꯤ ꯂꯣꯏꯔꯕꯅꯤꯅ ꯑꯗꯨꯝ ꯐꯝꯃꯒ ꯂꯩꯔꯦꯗꯅ
ꯀꯩꯃꯊꯦꯜꯅꯣ ꯉꯁꯤ
ꯀꯥꯡꯁꯣꯏꯒ ꯏꯔꯣꯟꯕꯒ ꯅꯣꯏꯗꯤ ꯀꯅꯥꯅ ꯊꯣꯡꯕ꯭ꯔꯥ
ꯑꯩꯅ
ꯏ ꯊꯥꯖꯗꯦꯀꯣ
ꯑꯦ ꯑꯩ ꯉꯁꯤ ꯀꯩꯅꯣ ꯂꯧꯕ ꯆꯠꯂꯤ ꯎꯁꯣꯏ ꯂꯧꯕ ꯆꯠꯄ
ꯎꯝ ꯑꯗꯨꯗ ꯅꯪꯅꯁꯨ ꯊꯣꯡꯕ
ꯎꯝ ꯁꯦꯝꯕꯁꯨ ꯁꯦꯝꯕ ꯊꯣꯡꯕꯁꯨ ꯊꯣꯡꯕ
ꯎꯝ ꯐꯩꯅꯦ
ꯀꯃꯥꯏꯅ ꯊꯣꯡꯕ꯭ꯔꯣ ꯃꯣꯔꯣꯛ ꯃꯤꯇꯕ꯭ꯔꯣ
ꯃꯦꯇꯤ ꯃꯣꯔꯣ ꯏꯁꯤꯡꯗꯣ ꯏꯁꯤꯡꯗ ꯇꯥꯒꯅꯣꯏ ꯏꯁꯤꯡ ꯑꯥ ꯑꯍꯤꯡꯕꯗ ꯑꯗꯨꯝ ꯊꯝꯃꯦꯗꯅ
ꯎꯝ
ꯑꯗꯨꯗ ꯏꯁꯤꯡꯗꯣ ꯁꯥꯍꯜꯂꯒ ꯇꯨꯝꯒ ꯀꯩꯅꯣꯗꯣ ꯊꯨꯝꯒ ꯃꯣꯔꯣꯛꯗꯣ ꯈꯔ ꯑ ꯍꯥꯞꯄꯒ ꯊꯣꯡꯉꯒ ꯆꯥꯕꯅꯤ ꯏꯁꯤꯡꯗꯣ ꯁꯥꯜꯂꯒ ꯎꯁꯣꯏꯗꯣ ꯍꯥꯞꯄꯤꯗꯅ
ꯎꯝ
ꯎꯝ ꯎꯁꯣꯏ ꯐꯪꯕ ꯅꯣꯏꯁꯨ
ꯑꯩꯈꯣꯏꯅ ꯎꯁꯣꯏ ꯃꯣꯔꯣꯛ ꯃꯦꯠꯄ ꯅꯣꯏꯅ ꯊꯣꯡꯕ
ꯑꯗꯣ ꯐꯪꯅꯤ ꯐꯪꯕ꯭ꯔꯣ ꯎꯁꯣꯏꯁꯤ
ꯂꯩꯌꯦ ꯑꯩꯈꯣꯏꯒꯤ ꯀꯩꯅꯣ ꯋꯥ ꯄꯥꯝꯕꯤꯗꯣ
ꯎꯝ
ꯑꯗꯨꯝ ꯂꯩꯌꯦꯅ ꯑꯍꯨꯝ ꯑꯍꯨꯝ ꯃꯔꯤꯒꯨꯝꯕ ꯂꯩꯌꯦ
ꯍꯥꯎꯕꯔꯣ ꯎꯁꯣꯏꯖꯦ
ꯍꯥꯎꯋꯦ ꯅꯪꯗ ꯍꯥꯎꯇꯕ꯭ꯔꯥ
ꯆꯥꯃꯟꯕꯒꯤ ꯌꯥꯝꯃꯟꯕꯒꯤ ꯑꯁꯣꯝꯒꯤꯗꯤ
ꯑꯩꯗꯤ ꯎꯁꯣꯏꯖꯦ ꯎꯝ ꯀꯩꯅꯣ ꯀꯔꯤ ꯏꯁꯤꯡꯗ ꯍꯥꯞꯄꯒ ꯇꯤꯟꯕꯤꯕꯗꯣ ꯈꯔ ꯅꯣꯡꯅꯤ ꯅꯣꯡꯍꯨꯝ ꯅꯨꯃꯤꯠ ꯑꯍꯨꯝꯒꯨꯝꯕ ꯊꯝꯃꯗꯤ ꯈꯔ ꯁꯤꯡꯕꯗꯣ ꯑꯗꯨ ꯑꯗꯨꯒꯨꯝꯕꯗꯤ ꯑꯗꯨꯝ ꯍꯥꯎꯅꯤ
ꯉꯥ ꯈꯅ ꯆꯥꯕ ꯃꯇꯝꯗꯗꯤ ꯌꯥꯝ ꯍꯥꯎꯋꯦ ꯆꯥꯅꯤꯡ ꯆꯥꯅꯤꯡ ꯆꯥꯅꯤꯡꯉꯒ ꯆꯥꯕꯅꯤꯅꯀꯣ
ꯎꯝ
ꯑꯗꯣ
ꯁꯥ ꯊꯣꯡꯕꯗ ꯍꯥꯞꯄꯁꯨ ꯍꯥꯎꯕꯅꯤ ꯑꯗꯣ ꯁꯣꯏꯕꯨꯝ
ꯑꯗꯣ ꯑꯣꯛꯁꯥꯗꯣ ꯅꯪ ꯂꯩꯕꯤꯔꯣ
ꯑꯣꯛꯁꯥ ꯂꯩꯅꯕ ꯄꯩꯁꯥ ꯂꯩꯇꯦ ꯑꯗꯨꯒꯤ
ꯑꯗꯨꯗꯤ ꯄꯥꯟ ꯊꯣꯡꯕꯗꯁꯨ ꯑꯗꯨꯝ ꯍꯥꯎꯋꯦ ꯑꯁꯣꯏ꯫ ꯌꯥ ꯁꯣꯏꯕꯨꯝꯗꯣ
ꯑꯗꯨꯗꯤ ꯌꯥꯔꯣꯏꯍꯦ
ꯀꯔꯤꯒꯤꯔꯣ ꯍꯥꯏꯁꯦ
ꯎꯁꯣꯏꯅ ꯍꯥꯎꯕꯗꯤ ꯌꯦꯟꯁꯥꯒꯨꯝꯕ ꯁꯟꯁꯥꯒꯨꯝꯕ꯫ ꯑꯣꯛꯁꯥꯒꯨꯝꯕ꯫ ꯑ ꯑꯗꯨꯗꯅꯦ ꯍꯥꯎꯔꯤꯁꯤꯦ ꯑꯇꯩꯗꯤ ꯍꯥꯎꯗꯦꯅ꯫
ꯑꯩꯗꯤ ꯌꯦꯟꯁꯥ ꯊꯣꯡꯕꯗꯗꯤ ꯍꯥꯞꯇ꯭ꯔꯤꯅ
ꯑꯦ ꯑꯗꯨꯗꯤ ꯑꯗꯨꯝ ꯍꯥꯞꯄꯒ ꯆꯥꯏ꯫ ꯌꯦꯟꯁꯥ ꯌꯦꯟ ꯌꯦꯟꯁꯥꯡꯗꯣ ꯊꯣꯡ ꯊꯣꯡ ꯊꯣꯡꯒ ꯃꯨꯜꯂꯦ ꯍꯥꯏꯀꯥꯟꯗ꯫ ꯀꯗꯕ ꯐꯥꯎ ꯁꯣꯏꯕꯤ
ꯎꯝ꯫
ꯑꯁ ꯑꯗꯨ ꯈꯍꯥꯎꯗꯨꯗꯤ꯫
ꯎꯝ ꯎꯝ ꯑꯩꯁꯨ ꯆꯥꯕ ꯇꯥꯔꯦꯗꯅ ꯑꯗꯨ ꯑꯣꯏꯔꯗꯤ꯫
ꯇꯧꯔꯣ ꯌꯥꯕꯅꯤ ꯃꯍꯥꯛꯗꯤ ꯑꯗꯨꯝ ꯍꯦꯛ ꯆꯥꯕꯗ ꯃꯤꯠꯁꯦ ꯄꯥꯡꯕ ꯉꯝꯗꯕꯅꯤ ꯎꯏꯁꯜꯂꯒ ꯆꯥꯕꯅꯤ
ꯑꯁ ꯑꯁ ꯋꯥꯔꯤꯗꯤ ꯋꯥꯔꯤꯗꯤ ꯃꯩꯅꯤꯗ ꯌꯥꯝꯅ ꯍꯥꯎꯕꯒ ꯃꯥꯜꯂꯤꯅꯦ꯫
ꯎꯝ ꯑꯩꯅ ꯊꯣꯡ ꯑꯩꯅ ꯊꯣꯡꯕꯗꯤ ꯍꯥꯎꯋꯦ ꯅꯣꯏꯅ ꯊꯣꯡꯕꯗꯤ ꯍꯥꯎꯒꯗ꯭ꯔꯥ ꯍꯥꯎꯔꯣꯏꯗ꯫ ꯈꯪꯗ꯭ꯔꯦ ꯑꯗꯨꯗꯤ꯫
ꯏꯁ ꯑꯔꯦꯟ ꯅꯇꯣꯝꯇ ꯑꯣꯏꯔꯝꯃꯅꯤ ꯅꯍꯪ ꯊꯥꯒꯠꯄꯁꯦ꯫ ꯎ꯫
ꯑꯈꯣꯏ ꯃꯃꯥꯍꯣꯏ
ꯊꯣꯡꯕꯗꯤ ꯍꯥꯎꯋꯦ ꯅꯣꯏꯅ ꯊꯣꯡꯗꯤ ꯍꯥꯎꯔꯣꯏꯗ꯭ꯔꯥ ꯍꯥꯎꯒꯗ꯭ꯔꯥ ꯈꯪꯗꯦ ꯍꯥꯏꯕꯁꯦ꯫ ꯑꯥ ꯃꯤꯈꯔꯗꯤ ꯅꯪ ꯊꯣꯡꯕꯗꯤ ꯍꯥꯎꯅꯤꯌꯦ ꯑꯩꯅ ꯊꯣꯡꯕꯗꯤ ꯃꯍꯥꯎ ꯈꯪꯗꯦꯌꯦ ꯍꯥꯎꯕ꯭ꯔꯥ ꯍꯥꯎ ꯐꯠꯇꯕ꯭ꯔꯥ ꯈꯪꯗꯦꯅ ꯑꯁꯨꯃꯥꯏ ꯍꯥꯏꯕꯗꯣ꯫
ꯍꯥ
ꯅꯪꯗꯤ ꯑꯩꯅ ꯊꯣꯡꯕ ꯑꯣꯏꯅ ꯍꯥꯎꯋꯦ ꯀꯥꯏꯅ
ꯑꯗꯨꯃꯅ ꯑꯩꯅ ꯊꯣꯡꯕ ꯆꯥꯕꯁꯤꯗꯤ ꯃꯈꯨꯠ ꯑꯃꯗ ꯆꯩꯃꯄ ꯄꯩꯁꯟꯂꯨꯗ꯭ꯔꯗꯤ ꯌꯥꯗ꯭ꯔꯦ ꯆꯥꯍꯤ ꯑꯃ ꯄꯩꯁꯟꯂꯦꯗꯅ ꯑꯗꯨꯒ ꯈꯨꯠ ꯑꯃꯗꯅ ꯆꯥꯛ ꯆꯥꯕ꯫ ꯑꯗꯨ ꯅꯠꯇ꯭ꯔꯗꯤ ꯃꯥ ꯈꯥꯡꯕ ꯉꯝꯗꯦ ꯍꯥꯏꯌꯦ ꯍꯥꯎꯃꯟꯕꯒꯤ
ꯑꯁ ꯑꯩꯗꯤ ꯆꯥꯅꯤꯡꯉꯤꯗ ꯅꯪ ꯊꯣꯡꯕꯗꯨ ꯑꯗꯨꯃꯥꯏ ꯑꯣꯏꯔꯗꯤ
ꯂꯥꯛꯑꯣ ꯆꯥꯅꯤꯡꯉꯗꯤ ꯊꯣꯡꯒ ꯄꯤꯌꯦ ꯅꯪ ꯅꯪ꯫ ꯅꯪ ꯂꯥꯛꯄ ꯃꯇꯝꯗ ꯌꯦꯟꯗꯨ
ꯎꯝ
ꯄꯨꯔꯒ ꯂꯥꯛꯑꯣ ꯑꯗꯨꯒ ꯑꯩ ꯎꯁꯣꯏꯅ ꯑꯩꯅ ꯄꯨꯊꯣꯛꯄꯤꯒꯦ
ꯑꯁ ꯑꯁ ꯍ ꯅ ꯃꯨꯀ ꯆꯥꯥꯟꯁꯂꯔ ꯑꯣꯕ꯭ꯔ ꯈꯪ꯭ꯔꯤꯗ꯫
ꯑꯦ ꯑꯦ ꯅꯪꯅ ꯆꯥꯅꯤꯡꯉꯦ ꯍꯥꯏꯗꯤ ꯅꯪꯒꯤꯗꯃꯛꯇ ꯊꯣꯡꯒ ꯑꯩꯗꯤ ꯆꯥꯔꯣꯏ ꯅꯪ ꯂꯥꯛꯄ ꯅꯨꯃꯤꯠꯇꯤ ꯑꯩꯗꯤ ꯆꯥꯔ
ꯎꯝ ꯑꯩ ꯄꯨꯔꯛꯄꯤꯒꯦ ꯑꯗꯣ ꯅꯪꯅ ꯂꯣꯏꯅ ꯊꯣꯡꯕ ꯇꯥꯕ
ꯎꯅꯦ꯫
ꯊꯣꯡꯕ ꯂꯣꯏꯔꯒ ꯀꯣꯟꯁꯨ ꯑꯃꯨꯛ ꯐꯦꯡꯕ ꯇꯥꯕ
ꯏꯁ ꯑꯗꯨꯗꯤ ꯌꯥꯔꯣꯏꯍꯦ
ꯅꯪ ꯉꯁꯤ ꯕꯣꯜ ꯌꯦꯡꯗꯣꯏꯔꯣ ꯅꯪꯁꯨ
ꯉꯁꯤꯗꯣ ꯄꯨꯡ ꯀꯌꯥꯗ ꯂꯩꯕ꯭ꯔꯥ꯫
ꯄꯨꯡ ꯑꯅꯤ ꯃꯈꯥꯏ꯫
ꯑꯅꯤ ꯃꯈꯥꯏ ꯑꯥ
ꯎꯝ꯫
ꯀꯔꯝꯕ ꯄ꯭ꯂꯦ ꯂꯩꯕ꯭ꯔꯣ ꯃꯤ ꯁꯤꯅ꯫
ꯅꯣꯔꯋꯦꯒ ꯏꯪꯂꯦꯟ꯫
ꯌꯦꯡꯒꯅꯤ ꯄꯨꯡ ꯑꯅꯤ ꯃꯈꯥꯏ ꯍꯥꯏꯕ ꯅꯠꯇ꯭ꯔꯣ꯫
ꯎꯝ ꯇꯔꯨꯛ ꯃꯈꯥꯏꯗꯅ ꯑꯥꯔꯖꯦꯟꯇꯤꯅꯥꯒ ꯁ꯭ꯋꯤꯖꯔꯂꯦꯟ ꯁꯥꯟꯅꯗꯣꯏꯕ꯫
ꯇꯨꯔꯨꯛ ꯃꯈꯥꯏ꯫
ꯎꯝ ꯆꯥꯔꯁ ꯀꯥꯕ ꯃꯇꯝꯗ꯫
ꯍꯧꯖꯤꯛꯁꯦꯔꯣ
ꯅꯠꯇꯦ ꯍꯌꯦꯡ ꯑꯃꯨꯛ ꯑꯪ ꯍꯌꯦꯡ ꯑꯌꯨꯛꯇ
ꯑꯣ ꯑꯣ ꯍꯌꯦꯡ ꯑꯌꯨꯛꯀꯤ ꯇꯔꯨꯛ ꯃꯈꯥꯏ꯫
ꯎꯝ ꯆꯔ ꯆꯠꯇꯔꯣ ꯕꯣ ꯌꯦꯡꯗꯔꯣ
ꯑꯁ ꯆꯔꯁꯨ ꯆꯠꯅꯕ ꯂꯩꯕꯅꯤꯅꯦ ꯍꯌꯦꯡꯁꯦ꯫ ꯀꯩꯔꯥ ꯇꯦꯟ ꯇꯥꯏꯒꯤꯁꯨ ꯈꯔ ꯄꯤꯁꯤꯔꯅ ꯈꯟꯕꯀꯣ
ꯑꯗꯨꯗꯤ ꯅꯣꯏ ꯃꯥꯥꯗ ꯄꯤꯔꯣ
ꯎꯝ ꯎꯝ ꯎꯝ꯫
ꯑꯩꯗꯤ ꯁꯟꯗꯦꯁꯦ ꯀꯣꯏꯔꯥ ꯆꯔꯁꯇꯣ ꯆꯠꯇꯕꯤꯗ ꯂꯩꯕꯗꯣ꯫ ꯅꯨꯡꯉꯥꯏꯇꯦꯕ ꯍꯥꯏꯗꯤ ꯍꯞꯇꯥ ꯃꯅꯨꯡꯗ ꯑꯃꯔꯛ ꯂꯥꯛꯄꯅꯦꯕ
ꯑꯗꯎꯕꯨꯗꯤ ꯆꯞ ꯃꯥꯟꯅꯩꯅꯦ ꯑꯗꯣ ꯑꯁ
ꯌꯦꯡꯁꯨ ꯌꯦꯡꯅꯤꯡꯉꯤꯅꯦ ꯕꯣꯜꯁꯦ꯫
ꯍꯧꯖꯤꯛꯁꯤ ꯀꯩꯅꯣ ꯇꯧꯕ꯫ ꯈꯪꯗ꯭ꯔꯦ ꯃꯇꯝꯗ ꯈꯪꯉꯤ ꯆꯠꯁꯤꯔꯥ꯫ ꯅꯠꯇ꯭ꯔꯒꯅ ꯂꯩꯍꯧꯁꯤꯔꯥ ꯍꯥꯏꯗꯨꯣ
ꯎꯝ
ꯌꯦꯡꯕꯗꯤ ꯌꯥꯝ ꯅꯨꯡꯉꯥꯏꯔꯅꯤ ꯉꯁꯤꯒꯤꯁꯦ꯫
ꯃꯤ ꯈꯔꯗꯤ ꯑꯁ ꯃꯤ ꯇꯪꯈꯥꯏꯗꯤ꯫ ꯆ꯭ꯔꯁ ꯀꯥꯗꯧ ꯃꯥꯟꯗ꯭ꯔꯦꯗ ꯕꯣꯜ ꯌꯦꯡꯉꯒ ꯂꯩꯗꯧ ꯃꯥꯜꯂꯦ
ꯎꯝ ꯇꯪ ꯈꯥꯏ ꯍꯦꯔꯅꯤꯗ꯫
ꯎꯝ ꯅꯍꯥꯟ ꯑꯉꯥꯡꯁꯤꯡꯁꯨ ꯕꯣꯜ ꯌꯦꯡꯔꯅꯤ ꯆ꯭ꯔꯆ ꯆꯠꯂꯔꯣꯏꯅ ꯂꯩꯍꯧꯕꯅꯦ ꯃꯥ
ꯎ꯫
ꯍꯥꯏꯗꯤ ꯑꯗꯨꯝ ꯆꯠꯂꯤ ꯆꯔꯁꯇ꯫
ꯑꯉꯥꯡ ꯍꯥꯏꯁꯦ ꯌꯥꯝ ꯑꯉꯥꯡ ꯑꯣꯏꯔꯕꯣ ꯃꯣꯏꯗꯣ
ꯑꯉꯥꯡꯍꯩꯁꯤꯗ ꯑꯩꯈꯣꯏ ꯂꯩꯃꯤꯟꯅꯕꯅꯦ꯫ ꯑꯉꯥꯡꯁꯤꯡ ꯍꯥꯏꯕ꯫
ꯎꯝ
ꯑꯩꯉꯣꯟꯗꯒꯤ ꯈꯔ ꯑꯃꯨꯛ ꯀꯔꯤ ꯍꯥꯏꯁꯤꯔꯥ ꯑ ꯖꯨꯅꯤꯌꯔ ꯑꯣꯏꯕ
ꯎꯝ
ꯍꯧꯖꯤꯛꯁꯦ ꯅꯣꯡꯈ꯭ꯔ ꯈꯔ ꯆꯨꯔꯑꯦ ꯍꯥ
ꯍꯥꯟꯅ ꯇꯨꯝꯗꯣꯏꯔꯣ ꯉꯁꯤ ꯕꯣꯜ ꯌꯦꯡ ꯕꯣꯜ ꯌꯦꯡꯗꯣꯏꯖꯦ꯫
ꯇꯨꯝꯃꯒ ꯑꯃꯨꯛꯀ ꯍꯧꯒꯠꯇꯣꯏꯅꯦ
ꯅꯊꯟꯗ ꯍꯧꯒꯠꯄ ꯉꯝꯒꯗ꯭ꯔꯣꯅꯦ
ꯑꯗꯨꯒꯤ ꯁꯔꯨꯞꯄꯨꯗꯤ ꯏꯂꯥꯏ ꯂꯥꯏ ꯀꯩꯅꯣ
ꯎꯝ ꯉꯝꯗꯧ ꯃꯥꯥꯟꯗꯦꯕ ꯑꯩ
ꯑꯝ ꯍꯥꯞꯄꯗꯤ ꯂꯣꯏꯔꯦ ꯀꯩꯅꯣ
ꯎꯝ ꯍꯧꯖꯤꯛꯀꯥꯟ ꯅꯨꯄꯤꯁꯤꯡꯁꯦ ꯑꯂꯥꯝ ꯍꯥꯞꯄꯒ ꯂꯣꯏꯔꯦ ꯑꯂꯥꯝ ꯍꯥꯞꯄꯒ ꯂꯣꯏꯔꯦ ꯍꯥꯏꯔꯒ ꯑꯂꯥꯝ ꯈꯣꯡꯉꯁꯨ ꯑꯁ ꯑꯃꯨꯛꯀ ꯁꯥꯎꯔꯤꯅꯦ ꯑꯂꯥꯝ ꯈꯣꯡꯉꯗꯤ
ꯎꯝ ꯎꯝ ꯎꯝ ꯑꯩꯗꯤꯀꯣ ꯑ ꯁꯟꯗꯦꯒꯨꯝꯕ ꯍꯥꯏꯗꯤ ꯁꯟꯗꯦꯒꯨꯝꯕꯁꯤꯗꯤ ꯆꯥꯔꯖ ꯀꯥꯕꯅꯤꯅꯀꯣ ꯍꯥꯏꯗꯤ ꯑꯌꯨꯛ ꯉꯟꯇꯥ ꯍꯧꯒꯠꯂꯒ ꯆꯥꯛ ꯍꯦꯟꯖꯥꯡ ꯊꯣꯡꯕ ꯂꯣꯏꯁꯤꯟꯒꯅꯤꯗꯅ꯫
ꯑꯗꯨꯒꯤ ꯑꯩ ꯑꯗꯨꯝ ꯊꯣꯡꯉꯦ ꯑꯩ ꯊꯣꯡꯗꯕ ꯕ ꯅꯨꯃꯤꯠ ꯂꯩꯇꯦ ꯑꯗꯨꯏ ꯑꯁ ꯑꯌꯨꯛꯇ ꯄꯨꯡ ꯃꯔꯤ ꯃꯔꯤ ꯃꯈꯥꯏ ꯑꯗꯨꯋꯥꯏꯗꯁꯦ ꯍꯧꯒꯠ ꯆꯠꯅꯕ ꯑꯂꯥꯝꯒꯨꯝꯕ ꯊꯝꯃꯦꯕ ꯑꯗꯨꯒ ꯍꯧꯒꯠꯂꯒ ꯆꯥꯛ ꯌꯦꯟꯖꯪꯒꯨꯝꯕ ꯑꯗꯨꯝ ꯂꯣꯏꯁꯤꯜꯂꯒ ꯆꯥꯔꯖ ꯀꯥꯏꯕ ꯑꯂꯥꯝ ꯍꯥꯞꯄꯅꯤ ꯑꯩꯗꯤ ꯑꯂꯥꯝꯅ ꯍꯦꯛ ꯈꯣꯡꯉꯗꯤ ꯑꯗꯨꯝ ꯍꯧꯒꯠꯈ꯭ꯔꯦ ꯑꯩꯗꯤ꯫
ꯑꯩꯗꯤ ꯑꯅꯥꯝ ꯍꯥꯞꯇ꯭ꯔꯁꯨ ꯌꯥꯏꯗ꯫ ꯍꯥꯟꯅ ꯕꯨꯗ ꯑꯣ ꯍꯥꯟꯅ ꯕꯣꯔꯗꯤꯡꯗ ꯁ꯭ꯀꯨꯜꯗ ꯕꯣꯔꯗꯤꯡꯗ ꯂꯩꯕꯅꯤꯅꯀꯣ
ꯎꯝ
ꯑꯗꯨ ꯉꯟ ꯉꯟꯅ ꯍꯧꯒꯠꯄꯅꯤꯅ ꯑꯗꯨꯝ ꯃꯇꯝꯗꯣ ꯂ ꯄꯨꯡ ꯑꯍꯨꯝ ꯑꯍꯨꯝ ꯃꯈꯥꯏ ꯇꯥꯔꯗꯤ ꯑꯗꯨꯝ ꯃꯤꯠ ꯑꯗꯨꯝ ꯄꯥꯡꯊꯣꯛꯑꯦ ꯃꯊꯟꯇ
ꯎꯝ ꯑꯁ ꯑꯩꯈꯣꯏꯗꯤ ꯍꯥꯞꯇ꯭ꯔꯣꯗꯤ ꯃꯇꯝ ꯈꯪꯉꯔꯣꯏꯗ
ꯍꯧꯒꯠꯄ ꯉꯝꯗ ꯑ ꯍꯧꯒꯠꯅꯤꯡꯗꯗꯨꯞꯗꯣ ꯃꯤ ꯄꯥꯡꯉꯁꯨ ꯑꯗꯨꯒ ꯑꯗꯨꯝ ꯐꯃꯨꯡꯗ ꯍꯤꯞꯄꯒ ꯂꯩꯔꯒ ꯐꯣꯟ ꯃꯦꯠꯂꯒ ꯐꯣꯟ ꯌꯦꯡꯉ ꯀꯩꯅꯣ ꯇꯧꯕꯅꯤ
ꯎꯝ ꯑꯩ ꯍꯥ
ꯕꯥꯕꯥ ꯍꯣꯏꯗꯤ
ꯎꯝ ꯑꯩꯈꯣꯏ ꯏꯃꯥꯈꯣꯏꯗꯤ ꯌꯨꯝꯗ ꯂꯩꯕꯅꯦ
ꯅꯣꯏꯍꯦ ꯀꯩꯅꯣ ꯂꯩꯕ꯭ꯔ ꯕꯕꯥ ꯍꯣꯏꯖꯨ ꯃꯃꯥ ꯍꯣꯏꯁꯨ ꯂꯣꯏ ꯄꯨꯟꯅ ꯂꯩꯃꯤꯟꯅꯕ꯭ꯔꯣ
ꯎꯝ ꯑꯗꯣ ꯑꯩꯗꯤꯀꯣ ꯑꯩꯈꯣꯏ ꯏꯕꯣꯛꯈꯣꯏꯗ ꯂꯩꯕ
ꯑꯦ ꯀꯩꯒꯤ
ꯊꯕꯛ ꯏꯪꯈꯥꯡ ꯇꯧꯕꯅꯤꯅꯦꯍꯦ
ꯌꯨꯝꯗ ꯂꯩꯕ ꯅꯨꯡꯉꯥꯏꯇꯦ ꯍꯥꯏꯔ
ꯅꯠꯇꯦꯍꯦ ꯁꯤꯗ ꯃꯇꯦꯡ ꯄꯥꯡꯕ ꯂꯩꯕꯅꯤ ꯀꯩꯅꯣ ꯏꯕꯣꯛꯇꯨ ꯁꯣꯟꯈ꯭ꯔꯕ ꯑꯗꯨꯒꯤ ꯊꯕꯛ ꯇꯧꯕ ꯉꯝꯗ꯭ꯔꯦꯕ
ꯎꯝ ꯎꯝ ꯎꯝ ꯃꯊꯟꯗ ꯂꯩꯕ꯭ꯔꯣ ꯅꯣꯏꯕꯣꯛ
ꯎꯝ ꯏꯕꯣꯛꯁꯨ ꯑꯗꯨꯒ ꯑꯪꯀꯜꯁꯨ ꯂꯩꯌꯦ ꯑꯈꯣꯏ ꯑꯍꯨꯝ꯫ ꯑꯩꯅ ꯌꯨꯝꯒꯤ ꯊꯕꯛ ꯏꯪꯈꯥꯡꯁꯤ ꯂꯣꯏꯅ ꯇꯧꯕ
ꯑꯗꯨꯗꯤ ꯅꯣꯏ ꯕꯣꯍꯣꯏꯅ ꯌꯥꯝ ꯂꯨꯅ ꯇꯧꯕꯤꯗꯕ ꯃꯥꯂꯤꯀꯣ꯫
ꯍꯣꯏ ꯂꯨꯅ ꯇꯧꯕꯤꯌꯦ
ꯎꯝ ꯍꯌꯦꯉꯥꯏ ꯍꯌꯦꯡꯋꯥꯏ ꯅꯪꯅ ꯑꯩꯉꯣꯟ ꯂꯩꯔꯖꯨ ꯑꯩꯅ ꯂꯨꯅ ꯇꯧꯕꯤꯗꯣꯏꯅꯤꯗ꯫
ꯏꯁ ꯏꯁ
ꯅꯣꯏꯕꯣꯗꯨ ꯃꯨ ꯅꯣꯏꯕꯣꯗ ꯅꯣꯏ ꯕꯣꯗ ꯗꯒꯤ ꯁꯔꯨꯛ ꯍꯦꯜꯂꯅꯤꯗ ꯑꯩꯅ ꯂꯨꯅ ꯇꯧꯗꯣꯏꯁꯤ꯫
ꯎꯝ ꯎꯝ ꯑꯗꯨꯃꯥꯏꯅ ꯍꯥꯟꯅ ꯍꯥꯏꯒꯅꯨꯀꯣ
ꯖꯗ ꯄꯠꯇ ꯍꯒꯦꯅꯣ